ꯍꯜꯂꯣ
ꯑ ꯍꯜꯂꯣ
ꯍꯜꯂꯣ ꯅꯨꯡꯉꯥꯏꯔꯤꯕ꯭ꯔꯣ
ꯑꯣ ꯅꯨꯡꯉꯥꯏꯔꯤꯌꯦ ꯇꯥꯕꯔꯣ
ꯍꯣꯏ ꯇꯥꯏꯌꯦ ꯆꯥꯛ ꯆꯥꯔꯕꯣ ꯅꯪ ꯍꯥ ꯍꯜꯂꯣ
ꯑꯧ ꯇꯥꯏꯌꯦ ꯍꯦꯜꯂꯣ
ꯆꯥꯛ ꯆꯥꯔꯕꯣ
ꯑꯣꯥꯎ ꯆꯔꯦ ꯆꯥꯔꯦ
ꯀꯔꯤ ꯃꯊꯦꯜ ꯆꯥꯒꯦ ꯉꯁꯤꯗꯤ
ꯑꯩꯈꯣꯏꯗ ꯀꯔꯤꯔꯥ ꯃꯅꯥ ꯑꯃ ꯆꯥꯏ ꯃꯃꯤꯡ ꯈꯪꯗꯕ ꯃꯩꯇꯩꯂꯣꯟꯅ
ꯑꯣ
ꯅꯪꯗꯤ ꯀꯔꯤ ꯃꯇꯦꯡ ꯆꯥꯡꯒꯦ
ꯑꯩꯗꯤꯀꯣ
ꯎꯝ
ꯎꯝ ꯎꯝ ꯉꯥ ꯃꯆꯥ ꯆꯥꯕꯅꯤ ꯉꯥ ꯃꯆꯥ ꯃꯆꯥ ꯀꯣ
ꯑꯣ ꯉꯥꯡꯗꯣ꯫
ꯈꯣꯏ ꯍꯣꯏ ꯍꯣꯏ ꯑꯩꯈꯣꯏꯒꯤ ꯐꯤꯡꯒꯔ ꯁꯥꯏꯖ ꯑꯗꯨꯒꯨꯝꯕ ꯁꯥꯏꯖꯇꯣ ꯆꯥꯏꯕꯀꯣ ꯉꯁꯤꯀꯣ
ꯎꯝ
ꯅꯣꯏ ꯑꯩꯈꯣꯏꯗꯁꯨ ꯑꯗꯨꯒꯨꯝꯕ ꯉꯥ ꯃꯆꯥ ꯃꯆꯥ ꯂꯩꯕ꯭ꯔꯣ
ꯑꯥꯎ ꯂꯩꯌꯦꯦ ꯅꯪꯅ ꯍꯥꯏꯕꯗꯣ ꯃꯤꯅ ꯌꯣꯛꯄ ꯈꯠꯇꯣꯏꯔꯥ
ꯍꯣꯏ ꯃꯤꯅ ꯌꯣꯛꯄꯁꯨ ꯂꯩꯦ ꯑꯗꯨ ꯇꯨꯔꯦꯟꯗꯁꯨ ꯂꯩꯑꯦꯕ ꯑꯗꯨꯒꯨꯝꯕꯗꯨ ꯀꯣ
ꯑꯣ ꯑꯣ ꯑꯣ ꯅꯪ ꯍꯥꯏꯕꯗꯣ ꯌꯥꯝ ꯃ ꯆꯥꯎꯋꯕꯗꯨꯔꯥ
ꯍ ꯐꯤꯡꯒꯔꯒꯤ ꯁꯥꯏꯖꯅꯦ꯫ ꯑꯩꯈꯣꯏꯒꯤ ꯐꯤꯡꯒꯔ ꯁꯥꯏꯖꯇꯣ ꯑꯗꯨꯒꯕ ꯑꯗꯨꯒꯕ ꯁꯥꯏ ꯍꯣꯏ ꯑꯗꯨꯒꯨꯝꯕ ꯁꯥꯏꯖꯅꯦ ꯚꯥꯏ ꯑꯩꯈꯣꯏ ꯉꯁꯤꯀꯣ
ꯎꯝ
ꯂꯣꯀꯦꯜꯒꯤꯗꯤ ꯌꯥꯝ ꯍꯧꯋꯦ ꯑꯗꯣ ꯁꯤ ꯏꯗ ꯏꯆ ꯕꯖꯥꯔꯒꯨꯝꯕ ꯌꯣꯟꯕꯗꯤ ꯕꯖꯔꯀꯨꯝꯕꯗꯒꯤ ꯂꯩꯕꯗꯤ ꯌꯥꯝ ꯍꯧꯥꯎꯗꯦꯕ
ꯑꯣ ꯑꯗꯣ ꯃꯣꯏꯕꯨ ꯆꯥꯔ ꯑꯗꯨꯗ ꯌꯣꯟꯕꯗꯤ ꯀꯗꯥꯏꯗꯒꯤ ꯂꯧꯕ ꯌꯥꯜꯂꯕꯣ ꯃꯣꯏꯗꯣ ꯌꯣꯒ ꯀ ꯃꯥꯂꯦ ꯀꯣ ꯃꯣꯏꯁꯨ
ꯃꯣꯏꯗꯤ ꯌꯎꯈ ꯃꯥꯜꯂꯦ ꯍꯣꯏ꯫
ꯑꯣ ꯃꯠꯇꯒꯤ ꯂꯩꯔꯣꯏꯕ
ꯍꯅꯤ ꯦꯔ
ꯎꯝ ꯑꯗꯨ ꯑꯗꯨꯝ ꯃꯅꯤꯄꯨꯔꯗ ꯐꯪꯕ ꯀꯩꯅꯣ ꯈ ꯌꯦꯟꯁꯥꯡꯒꯨꯝꯕꯗ ꯑꯗꯨꯝ ꯐꯪꯕ꯭ꯔꯣ꯫
ꯑꯣꯏ ꯐꯪꯉꯦ ꯑꯗꯨꯝꯕꯅ ꯌꯥꯝ
ꯑꯣ ꯃꯃꯜ ꯌꯥꯝ ꯇꯥꯡꯕꯗꯣ ꯎꯝ
ꯒꯥꯏꯅꯥ ꯈꯪꯕ꯭ꯔꯣꯅ
ꯀꯔꯝꯕꯔꯣꯒꯩꯅꯝ ꯍꯥꯏꯗꯤ
ꯎꯝ ꯀꯩꯅꯣꯝ ꯈꯪꯗꯦ ꯑꯗꯨꯗꯤ ꯃꯅꯥꯅꯤ ꯃꯅꯥꯅꯤ ꯑꯗꯨ ꯍꯥꯡꯇꯕꯩ ꯃꯥꯜꯂꯦ
ꯎꯝ ꯑꯗꯣ ꯍꯪꯒꯥꯝꯒꯨꯝꯕꯁꯨ ꯌꯥꯝ ꯌꯥꯝ ꯇꯥꯡꯉꯦꯕꯀꯣ꯫ ꯑꯗꯨꯗ ꯁꯤ ꯑꯗꯨꯝ ꯑꯁꯤ ꯃꯅꯤꯄꯨꯔꯗ ꯇ꯭ꯋꯦꯟꯇꯤ ꯊꯥꯔꯇꯤꯒꯨꯝꯕ ꯄꯤꯕꯗꯣ ꯁꯤꯗꯗꯤ ꯋꯥꯟ ꯐꯤꯐꯇꯤ ꯀꯣ
ꯑꯔꯣ ꯗꯕꯜ ꯍꯦꯉꯉꯣ ꯑꯗꯨꯗꯤ ꯗꯕꯜ ꯂꯩꯒꯕ꯭ꯔꯥ
ꯗꯕꯜ ꯇ꯭ꯔꯤꯄꯅꯦ
ꯎꯝ
ꯌꯥꯝ ꯇꯥꯡꯉꯦ
ꯑꯗꯣ ꯑꯦꯟꯁꯥꯡꯒꯨꯝꯕꯗꯣ ꯑꯗꯨꯗ ꯌꯣꯟꯕꯗꯣ ꯃꯅꯤ ꯄꯨ ꯃꯤ ꯑꯩꯈꯣꯏꯅ ꯄꯨꯔꯛꯂꯒ ꯌꯣꯟꯕ꯭ꯔꯥ ꯀꯃꯥꯏꯅ ꯇꯧꯕ꯭ꯔꯥ
ꯍꯣꯏ ꯑꯌꯥꯝꯕꯗꯤ ꯃꯅꯤꯄꯨꯔ ꯃꯅꯤꯄꯨꯔꯗꯒꯤ ꯃꯤꯅꯤ
ꯎꯝ꯫
ꯈꯨꯟꯗ ꯂꯩꯕꯗꯣ ꯅꯨꯡꯉꯥꯏꯕ꯭ꯔꯣ
ꯅꯨꯡꯉꯥꯏꯌꯦ ꯑꯩꯈꯣꯏ ꯇꯧ ꯂꯩ ꯃꯤꯅ ꯆꯤꯡꯉ ꯅꯪꯗꯤ ꯊꯣꯛꯣꯂꯛꯇꯕ꯭ꯔꯣ ꯌꯨꯝꯗ ꯃꯔꯥ ꯃꯔꯥꯡ
ꯑꯩꯗꯤ ꯂꯥꯁ ꯏꯌꯥꯔꯗꯩ ꯊꯣꯛꯇꯦꯕꯀꯣ
ꯎꯝ
ꯗꯤꯁ ꯏꯌꯥꯔ ꯈ꯭ꯔꯤꯁꯃꯥꯁ ꯗꯤꯠ ꯊꯑꯅꯤ
ꯑꯣ ꯊꯣꯛꯀꯦ ꯄ꯭ꯂꯥꯟ ꯇꯧꯔ ꯂꯩꯕ
ꯍꯅꯨꯡꯣꯏ
ꯎ
ꯌꯥꯝ ꯊꯣꯛꯄ
ꯍꯗꯅ ꯎꯝ ꯅ ꯔꯁꯇꯥꯅꯤ ꯇꯧꯔꯤꯕꯅꯤ ꯑꯕꯣ
ꯎꯝ ꯌꯥꯝ ꯊꯣꯛꯅꯤꯡꯉꯦ ꯑꯩꯈꯣꯏ ꯌꯨꯝꯗ ꯈꯨꯟꯗꯁꯨ ꯀꯣ
ꯎꯝ
ꯑꯩꯈꯣꯏ ꯐ꯭ꯔꯦꯟ ꯈꯣꯏꯕꯨꯁꯨ ꯊꯦꯡꯅꯗꯕ ꯌꯥꯝ ꯀꯨꯏꯔꯦꯕ
ꯑꯣ ꯌꯥ ꯀꯏꯒꯗ ꯀ ꯑꯗꯨ ꯌꯥꯅ ꯂꯩꯦ ꯑꯗꯨꯗꯤ ꯅꯪꯒꯤ ꯐꯦꯃꯤꯂꯤꯒ ꯂꯩꯕ꯭ꯔꯥ ꯔꯤꯂꯦꯇꯤꯞ ꯂꯩꯕ꯭ꯔꯥ ꯐ꯭ꯔꯦꯟꯒ ꯂꯩꯕ꯭ꯔꯥ ꯑꯗꯨ ꯇꯔꯅꯤꯇꯣꯝ ꯂꯩꯕ꯭ꯔꯣ
ꯍꯥꯏꯗꯤ ꯍꯁꯦꯗ ꯂꯩꯦ
ꯑꯣꯧ ꯍꯣꯁꯇꯦꯜ ꯂꯩꯕ꯭ꯔꯥ ꯑꯣ ꯌꯥꯝ ꯐꯩꯅꯦ ꯑꯗꯨꯏꯅꯦ ꯀꯩꯅꯣꯁꯨ ꯌꯥꯝ ꯂꯩꯕ꯭ꯔꯣ ꯃꯅꯤꯄꯨꯔꯗꯒꯤ ꯑꯗꯨꯝ
ꯑꯩꯅ ꯂꯩꯕ ꯍꯣꯁꯇꯦꯜꯗꯗꯤ ꯃꯤ ꯑꯅꯤ ꯈꯛꯇ ꯂꯩꯌꯦꯦ ꯃꯅꯤꯄꯨꯔꯗꯒꯤꯀꯣ
ꯑꯣ
ꯑꯗꯨꯒ ꯑꯌꯥꯝꯕꯗꯤ ꯁꯥꯎꯠ ꯎꯔꯣꯝꯗ ꯂꯩꯌꯦꯕ ꯀꯥꯡꯕꯨꯁꯨ ꯂꯩꯔꯦ ꯑꯗꯨꯒꯥꯏ ꯔꯥꯖꯁꯊꯥꯟꯒꯨꯝꯕ ꯒꯨꯖꯔꯥꯠꯀꯨꯝꯕꯗꯁꯨ ꯐꯕ ꯃꯤꯂꯦꯌꯦ
ꯑꯣ ꯅꯪꯅ ꯄꯤ ꯍꯩꯆ ꯇꯧꯔꯒ ꯂꯩ ꯍꯥꯏꯕ꯭ꯔꯣ
ꯍꯣꯏ ꯑꯗꯨ ꯍꯥꯏꯕ ꯇꯥꯔꯦ
ꯑꯣ
ꯑꯗꯨꯣ ꯅꯣꯏ ꯍꯣꯁꯇꯦꯜ ꯂꯩꯕꯗꯤ ꯑꯇꯣꯞꯄ ꯑꯦꯛꯖꯥꯝ ꯊꯥꯕꯁꯨ ꯂꯩꯕ꯭ꯔꯥ ꯅꯠꯇ꯭ꯔꯒ ꯄꯤ ꯑꯩꯩꯆ ꯗꯤ ꯇꯧꯕ ꯈꯣꯏ ꯅꯠꯇꯔ ꯀꯃꯥꯏꯅ ꯇꯧꯕ꯭ꯔꯥ
ꯍꯣꯏ ꯑꯗꯨꯒꯨꯝꯕ ꯈꯔꯛꯇꯅꯤ ꯑꯩꯅ ꯇꯧꯕ ꯒꯤꯒꯨꯝꯕ ꯊꯕꯛ ꯇꯧꯕ ꯃꯤ ꯈꯛꯇꯅꯤ ꯑꯦꯛꯖꯥꯝꯒꯨꯝꯕ ꯊꯥꯕ ꯑꯗꯨ ꯑꯣꯏ ꯔꯤꯁꯔꯁꯀꯨꯜ ꯔꯤꯁꯔꯁ ꯏꯁꯇꯨꯗꯦꯟ ꯁ꯭ꯀꯣꯂꯔ ꯈꯛꯇꯅꯦ ꯂꯩꯕꯗꯣꯀꯣ ꯎꯝ
ꯎꯝ ꯍꯌꯦꯡꯗꯤ ꯈꯗꯤ ꯊꯕꯛ ꯇꯧꯅꯤ
ꯑꯩꯁꯦ ꯀꯩꯅꯣ ꯇꯧꯋꯅꯦ ꯁ꯭ꯀꯨꯜ ꯆꯠꯀꯅꯤ
ꯄꯨꯕꯨꯖꯥ ꯇꯧꯃꯜꯂꯦ ꯑꯗꯨꯔꯅ
ꯍ ꯄ꯭ꯔꯥꯏꯚꯦꯠꯀꯤꯅꯦ ꯂꯣꯏꯔꯁꯨ
ꯍꯥꯏ ꯁ꯭ꯀꯨꯜꯒꯤꯔꯣ ꯑꯣ
ꯍꯣꯏ ꯍꯥꯏ ꯁ꯭ꯀꯨꯜꯒꯤꯗꯤ ꯀꯔꯤꯅ ꯂꯩꯕ ꯃꯍꯨꯠꯇꯤ ꯍꯥꯏꯔꯒꯀꯣ
ꯑꯗꯨꯗꯤ ꯃꯤꯁ ꯅꯤꯕ ꯅꯪꯁꯦ
ꯍꯣꯏ ꯃꯤꯁꯅꯦ
ꯃꯤꯁ ꯑꯣꯏꯔꯤ ꯍꯧꯖꯤꯛ ꯍꯧꯖꯤꯛꯀꯤꯗꯤ ꯀꯃꯥꯏ ꯂꯩꯇꯦ
ꯀꯔꯤꯔꯤ ꯁꯕꯖꯦꯛꯅꯣ ꯅꯪꯅ ꯁ꯭ꯀꯨꯜꯗ ꯂꯧꯕꯗꯣ
ꯁ꯭ꯀꯨꯜꯗ ꯂꯧꯕꯗꯣ
ꯎꯝ
ꯑ ꯏꯅꯤꯁꯀꯨꯝꯕ ꯂꯧꯋꯦꯗ
ꯑꯗꯨꯗꯤ ꯏꯁꯄꯦꯛꯀꯤꯡꯒꯨꯝꯕꯗꯤ ꯌꯥꯝ ꯐꯅꯤꯅ
ꯍꯥꯥ
ꯏꯁꯄꯤꯀꯤꯡꯒꯨꯝꯕꯗꯤ ꯑꯗꯨꯝ ꯌꯥꯗꯧ ꯃꯥꯜꯂꯦ ꯑꯗꯨꯗꯤ ꯌꯥꯝ ꯌꯥꯝ ꯌꯥꯝ ꯌꯥꯝ ꯑ ꯑꯗꯣ ꯁ꯭ꯀꯨꯜꯗ ꯅꯣꯏꯅ ꯉꯥꯡꯉꯨꯗꯣ
ꯑꯥ
ꯀꯔꯤ ꯂꯣꯟꯅ ꯉꯥꯡꯕꯨꯅꯣ
ꯑꯗꯨꯝ ꯏꯪꯂꯤꯁꯁꯨ ꯉꯥꯡꯉꯦ ꯑꯗꯨꯒ ꯍꯦꯛꯦꯛ ꯒ꯭ꯌꯥꯟ ꯇꯥꯗ꯭ꯔꯗꯤ ꯑꯗꯨꯝ ꯃꯔꯛ ꯃꯅꯤꯄꯨꯔꯤꯁꯨ ꯑꯗꯨꯝ ꯈꯔ ꯀꯩꯅꯣ ꯇꯧꯋꯦ
ꯑꯌꯥꯝꯕꯗꯤ ꯃꯅꯤꯄꯨꯔꯤꯅ ꯑꯣꯏꯕ꯭ꯔꯣꯏ ꯏꯪꯂꯤꯁꯅ ꯑꯣꯏꯕ꯭ꯔꯣ
ꯑꯗꯨꯝ ꯏꯪꯂꯤꯁꯅꯗꯤ ꯉꯥꯡꯉꯤꯀꯣ ꯏꯪꯂꯤꯁ ꯃꯦꯗꯤꯌꯝ ꯁ꯭ꯀꯨꯜ ꯍꯥꯏꯕꯅꯤꯅꯀꯣ
ꯑꯣ
ꯅꯪ ꯃꯩꯇꯩꯂꯣꯟ ꯍꯥꯏꯇꯦ ꯍꯥꯏꯕ꯭ꯔꯣ ꯌꯥꯝ ꯍꯩ ꯁꯤꯗꯤ
ꯅꯠꯇ ꯌꯥ ꯑꯩꯅ ꯉꯥꯡꯕ ꯃꯑꯣꯡꯗꯣ ꯃꯤ ꯌꯦꯟ ꯇꯥꯕ ꯌꯥꯝ ꯋꯥꯏꯑꯕꯀꯣ
ꯑꯥ ꯇꯥꯛꯑꯦꯗ ꯅꯪ ꯉꯥꯡꯕꯗꯣ ꯑꯗꯨꯝ ꯍꯥꯏꯕꯗꯤ ꯅꯪ ꯌꯥꯝ ꯇꯞꯅ ꯇꯞꯅ ꯉꯥꯔꯣꯏ ꯐꯖꯅ ꯑꯦꯛꯁꯄ꯭ꯂꯦꯟ ꯇꯧꯋꯦꯕ
ꯍꯥꯏꯕꯗꯤ ꯁꯠ ꯁꯠꯠ ꯁꯠ ꯐ꯭ꯂꯨꯟꯁꯤ ꯌꯥꯝ ꯌꯥꯝ ꯐ꯭ꯂꯨꯟꯁꯤ ꯑꯣꯏꯅ ꯉꯥꯡꯕ ꯍꯥꯏꯔꯤꯕ ꯃꯤ ꯈꯔꯗꯤ ꯌꯥꯝ ꯍꯥꯏꯗꯤ ꯐꯖꯅ ꯉꯥꯡꯕ ꯍꯥꯏꯒꯦꯔꯥ
ꯎ ꯍꯗ ꯑꯗꯨ ꯃꯩꯇꯩꯈꯣꯏꯗꯤ ꯈꯪꯗꯦ ꯑꯗ ꯇ꯭ꯔꯥꯏꯕꯦꯜ ꯃꯁꯦꯜꯗꯤ ꯑꯗꯨꯝ ꯒ꯭ꯌꯥꯟ ꯇꯥꯅꯤꯗ ꯅꯪꯒꯤ ꯃꯩꯇꯩꯂꯣꯟꯗꯣ
ꯑꯣ ꯅꯣꯏꯗꯤ
ꯑꯗꯨꯕꯨꯗꯤ ꯑꯩꯈꯣꯏ ꯃꯩꯇꯩꯈꯣꯏꯅ ꯑꯗꯨꯝ ꯉꯥꯡꯕ ꯀꯥꯟꯗ ꯑꯩꯈꯣꯏ ꯍꯒꯦꯇꯗꯦ ꯎꯝ
ꯑꯣ ꯅ ꯏꯁꯀꯨꯜ ꯀ ꯁ ꯁ ꯁꯇ
ꯑꯩꯈꯣꯏꯁꯦ ꯊ꯭ꯔꯤ ꯍꯟꯗ꯭ꯔꯦꯠ ꯀꯨꯝꯕ ꯂꯩꯌꯦ
ꯑꯗꯨꯗꯤ ꯃꯤꯗꯤ ꯑꯗꯨꯝ ꯌꯥꯏꯅꯦꯀꯣ
ꯍꯣꯏ ꯑꯗꯨ ꯌꯥꯝ ꯀꯩꯅꯣ ꯇꯧꯕ ꯅꯠꯇꯕꯅꯤꯅꯀꯣ ꯑꯗꯨꯝ ꯇꯤꯡꯗ ꯂꯩꯕꯁꯀꯨꯅꯦꯅ
ꯍꯣꯟꯗ
ꯍꯣꯏ
ꯅꯣꯏꯒꯤ ꯈꯨꯟꯁ ꯌꯥꯝ ꯆꯥꯎꯧꯕ ꯃꯥꯜꯂꯦ ꯍꯥꯏꯕꯗꯤ ꯍꯥꯎꯁꯕꯣꯜꯒꯨꯝꯕ ꯌꯥꯝ ꯂꯩ ꯃꯥꯜꯂꯦ
ꯑꯣ ꯈꯔ ꯆꯥꯎꯋꯦ
ꯍꯥꯎꯁ ꯍꯣꯜꯕ ꯀꯌꯥꯒꯨꯝꯕ ꯂꯩꯒꯦ ꯅꯣꯏꯒꯤꯗꯣ ꯅꯣꯏꯒꯤ ꯈꯣꯟꯗꯣ
ꯌꯥꯝ ꯑꯣꯏꯕꯅꯤꯅꯠꯇꯦ ꯍꯥꯎꯁ ꯑꯣꯥꯎꯐ ꯋꯥꯟ ꯐꯤꯐꯇꯤ ꯎꯨꯝ ꯃꯥꯂ
ꯍꯥ
ꯋꯥꯟ ꯐꯤꯐꯇꯤꯒꯨꯝꯕ ꯃꯥꯜꯂꯦ
ꯅꯥꯏꯟꯇꯤ ꯍꯥꯏꯕ
ꯋꯥꯟ ꯐꯤꯞꯇꯤ ꯋꯥꯟ ꯍꯟꯗ꯭ꯔꯦꯠ ꯐꯤꯐꯇꯤ
ꯑꯁ ꯑꯗꯨꯗꯤ ꯌꯥꯝꯃꯦꯍꯦ
ꯍꯣꯏ ꯈꯔꯗꯤ ꯌꯥꯝꯃꯦ
ꯇꯨ ꯍꯟꯗ꯭ꯔꯦꯠ ꯐꯤꯐꯇꯤꯗꯤ ꯌꯥꯝꯈ꯭ꯔꯦ
ꯅꯣꯏ ꯈꯨꯟꯗꯤ ꯌꯥꯝꯗꯕ꯭ꯔꯣ
ꯑꯩꯈꯣꯏ ꯈꯨꯟꯗꯤ ꯌꯥꯝꯗꯦ ꯑꯩꯈꯣꯏ ꯈꯨꯟꯗꯤ
ꯀꯌꯥꯒꯨꯝꯕ ꯂꯩꯕ꯭ꯔꯣ ꯎꯝ
ꯑꯩꯈꯣꯏꯈꯨꯝꯗꯤ ꯑꯦꯔꯥꯎꯟ ꯁꯤꯛꯁꯇꯤ ꯇꯨ ꯁꯚꯦꯟꯇꯤ ꯈꯠꯇꯅꯦ
ꯑꯣ ꯍꯣꯏ ꯑꯗꯨ ꯑꯌꯥꯝꯕ ꯑ ꯅꯣꯏ ꯅꯣꯏ ꯇꯔꯥꯞꯈꯣꯏꯁꯦ ꯑꯌꯥꯝꯕ ꯌꯥꯝꯗꯤ ꯌꯥꯝꯒꯜꯂꯤꯅꯀꯣ ꯍꯥꯎꯁꯣꯜꯒꯨꯝꯕꯗꯣ ꯆꯤꯡꯒꯨꯝꯕꯗ ꯂꯩꯕ ꯀꯣꯏꯗꯣ
ꯑꯣ ꯑꯩꯈꯣꯏꯒꯤꯗꯤ ꯌꯥꯝꯇꯦ ꯑꯦꯔꯥꯎꯟ ꯁꯤꯛꯁꯇꯤ ꯇꯨ ꯁꯦꯚꯦꯟꯇꯤ ꯑꯗꯨ ꯃꯅꯨꯡꯗ ꯂꯩꯕꯅꯦꯕ ꯅꯣꯏꯒꯤꯗꯤ ꯌꯥꯝ ꯇꯧꯋꯦ ꯋꯥꯟ ꯐꯤꯐꯇꯤꯗꯤ ꯑꯆꯧꯕ ꯑꯃꯗꯤ ꯑꯣꯏꯔꯝꯃꯤ ꯅꯣꯏꯒꯤ
ꯍꯣꯏ ꯑꯗꯨ ꯂꯀꯥꯏꯒꯨꯝꯕꯁꯨ ꯑꯗꯨ ꯎꯝ ꯀꯣꯂꯣꯅꯤ ꯀꯣꯂꯣꯅꯤ ꯈꯔ ꯈꯥꯏꯌꯦ ꯃꯔꯤꯒꯨꯝꯕꯀꯣ ꯃꯤꯌꯥꯝꯕꯅꯤꯅ
ꯑꯣ ꯑꯗꯨ ꯅꯣꯏꯒꯤ ꯁ꯭ꯀꯨꯜ ꯒ ꯑꯗꯨꯝ ꯅꯣꯏꯒꯤ ꯈꯨꯟꯅ ꯁ꯭ꯀꯨꯜ ꯅꯣꯏꯒꯤ ꯁ꯭ꯀꯨꯜ ꯈꯗꯔ ꯑꯇꯣꯞꯄꯁꯨ ꯂꯩꯕ꯭ꯔꯥ ꯁ꯭ꯀꯨꯜꯗꯣ
ꯑ ꯅꯣꯏ ꯂꯩꯐꯝꯗꯤ ꯁꯥꯕ꯭ꯔꯣ ꯏꯪꯕ꯭ꯔꯣ
ꯍꯜꯂꯣ
ꯑꯥ ꯇꯥꯕ꯭ꯔꯥ ꯅꯣꯏ ꯂꯩꯐꯝꯗꯣ ꯁꯥꯕ꯭ꯔꯣ ꯏꯪꯕ꯭ꯔꯣ
ꯍꯧꯖꯤꯛꯗꯤ ꯌꯥꯝ ꯁꯥꯏ ꯌꯥꯝ ꯁꯥꯏ ꯍꯧꯖꯤꯗꯤꯀꯣ
ꯑꯣ
ꯍꯧꯖꯤꯔꯣ
ꯑꯗꯣ ꯅꯣꯡ ꯆꯨꯗꯕ꯭ꯔꯣ ꯍꯧꯖꯤꯛ ꯎꯝ ꯎꯝ
ꯍꯧꯖꯤꯛꯇꯤ ꯇꯨꯗꯦ
ꯑꯣ ꯅꯤꯉꯣ ꯋꯦꯗꯔꯁꯦ ꯃꯥꯟꯅꯗꯕ ꯃꯥꯜꯂꯦ